ꯑꯣ
ꯑꯣ ꯇꯥꯏꯌꯦ
ꯑꯣ ꯀ꯭ꯔꯤ ꯇꯥꯎꯔꯒ ꯂꯩꯒꯦ
ꯎꯝ ꯍꯧꯖꯤꯛꯁꯦ ꯐ꯭ꯔꯤ ꯑꯣꯏꯅ ꯁꯨꯝ ꯄꯣꯊꯥꯔꯝꯃꯤꯖꯥꯠꯅꯤ ꯅꯨꯡꯉꯥꯏꯔꯤꯕꯣ ꯁꯤꯁꯇ꯭ꯔꯗꯤ ꯀꯃꯥꯏ ꯇꯧꯔꯤꯒꯦ
ꯅꯨꯡꯉꯥꯏꯔꯤ ꯅꯪꯗꯤ ꯕ꯭ꯔꯗꯔ
ꯑꯩꯁꯨ ꯑꯗꯨꯝ ꯅꯨꯡꯉꯥꯏꯔꯤ ꯍꯥꯏꯇꯥꯝꯅꯤꯅꯦ
ꯑꯣ ꯑꯣ ꯀꯩ ꯃꯊꯦꯜ ꯆꯥꯒꯤꯒꯦ ꯃꯣꯔꯅꯤꯡꯗ
ꯎꯝ ꯉꯁꯤꯁꯦ ꯀꯩꯅꯣꯅꯦ ꯑꯩꯅ ꯆꯥꯕꯗꯨꯕꯨ ꯎꯝ ꯑꯥ ꯑꯥ ꯁꯧꯒ꯭ꯔꯤ ꯑꯣꯏ ꯃꯥꯜꯂꯦ ꯉꯁꯤꯒꯤꯗꯣ
ꯌꯨꯝꯒꯤ ꯁꯧꯒ꯭ꯔꯤꯗꯤ ꯍꯥꯎꯕꯅꯦꯍꯦ ꯌꯨꯝꯗ ꯊꯣꯡꯕ ꯁꯧꯒ꯭ꯔꯤꯗꯤ
ꯑꯧ ꯑꯗꯨꯝ ꯍꯥꯎꯋꯦ ꯍꯥꯏꯇꯥꯔꯦꯅꯦ ꯀꯩ ꯃꯊꯦꯜ ꯇꯧꯔꯒꯦ ꯁꯤꯁꯇꯔ
ꯑꯩꯈꯣꯏꯅ ꯈꯣꯟꯗ꯭ꯔꯨꯝ ꯆꯥꯏꯌꯦ ꯈꯣꯟꯗ꯭ꯔꯨꯝꯒ ꯑꯂꯨ
ꯑꯣ ꯑꯗꯨꯁꯨ ꯑꯗꯨꯝ ꯍꯥꯎꯔꯝꯒꯅꯤꯗ
ꯑꯦ ꯑꯗꯨꯗꯤ ꯍꯥꯎꯇꯦꯍꯦ ꯌꯦꯟ ꯂꯩꯇꯗꯤ
ꯑꯦ ꯌꯦꯟ ꯌꯥꯎꯗ꯭ꯔꯁꯨ ꯌꯥꯏ ꯀꯩꯅꯣ ꯑꯗꯨꯗꯤ
ꯍꯥꯎꯇꯦꯍꯦ ꯑꯗꯨꯗꯤ ꯌꯦꯟꯒꯨꯝꯕ ꯁꯟꯒꯨꯝꯕ ꯂꯩꯗꯤ ꯍꯥꯎꯕꯅꯦ ꯑꯗꯨꯒꯨꯝꯕꯗꯤ
ꯑꯣ
ꯑꯈꯣꯏꯗꯤ ꯑꯦ ꯉꯁꯤꯗꯤ ꯅꯪ ꯃꯄꯥꯟ ꯑꯦ ꯊꯕꯛ ꯀꯩꯀꯥ ꯆꯠꯇꯕꯣ ꯀꯣꯂꯣꯏꯖ ꯀꯣꯂꯦꯖ ꯀꯩꯀꯥ
ꯎꯝ ꯆꯠꯂꯦ ꯂꯣꯏꯔꯝꯗꯥꯏꯒꯤ ꯍꯧꯖꯤꯛꯀꯥꯟꯖꯦ ꯈꯔ ꯀꯣꯝꯃꯦꯅ ꯁꯨꯝ ꯁꯤꯁꯇꯔꯖꯨ ꯀꯩꯅꯣ ꯇꯧꯗꯣꯔꯦ ꯍꯥꯏꯕꯗꯨꯗ ꯁꯨꯝ ꯇꯧꯍꯧꯔꯒꯦꯅ ꯇꯧꯔꯛꯑꯕ
ꯐꯩꯌꯦ
ꯅꯨꯡꯉꯥꯏꯔꯤ ꯁꯤꯁꯇꯔꯗꯤ ꯀꯃꯥꯏ ꯇꯧꯔꯤꯒꯦ
ꯑ ꯑꯗꯨꯝ ꯅꯨꯡꯉꯥꯏ ꯍꯥꯏꯒꯦ ꯎꯝ ꯅꯨꯡꯉꯥꯏꯗ ꯑꯩꯁꯨ꯫
ꯇꯤꯆꯔꯁꯦ ꯀꯩꯅꯣ ꯇꯧꯕꯗꯨ ꯅꯠꯇꯣ ꯍꯣꯁꯇꯦꯜꯗ ꯂꯩꯕꯗꯨ ꯅꯠꯇ꯭ꯔꯣ꯫
ꯍꯣꯏ ꯍꯣꯏ ꯃꯥꯅꯦ꯫
ꯑꯁ ꯌꯥꯝ ꯈꯣꯟꯖꯦꯜ ꯌꯥꯝ ꯋꯥꯠꯂꯝꯃꯦ ꯅꯦ꯫
ꯑꯣ ꯑꯩ ꯅꯪ ꯈꯣꯟꯁꯦ ꯑꯗꯨꯝ ꯇꯥꯕ ꯑꯗꯨꯝ ꯈꯪꯉꯦ ꯑꯩ ꯑꯗꯨꯝ ꯈꯪꯉꯦ ꯅꯪꯒꯤ ꯈꯣꯟꯍꯦꯟ ꯇꯥꯕ ꯃꯇꯝꯗ꯫
ꯈꯣꯟꯖꯦꯜꯁꯦ ꯍꯥꯏꯗꯤ ꯃꯃꯥꯡꯗ ꯊꯦꯡꯅꯕꯤꯔꯣ ꯈꯣꯟꯖꯦꯜꯗꯣ꯫ ꯑꯗꯨꯗꯗꯤ ꯈꯪꯗꯦ ꯈꯔ ꯑꯗꯨꯗꯅ ꯈꯔ ꯍꯥꯏꯒꯗ꯭ꯔꯥ ꯈꯔ ꯑꯗꯨꯝ ꯍꯥꯏ ꯑꯣꯏꯕꯅꯦꯕ꯫
ꯑꯗꯣ ꯉꯁꯤꯗꯤ ꯈꯔ ꯉꯁꯤꯗꯤ ꯈꯔ ꯂꯣ ꯑꯣꯏ ꯈꯔ ꯑꯦꯛꯖꯣꯁꯇꯦꯠꯒꯨꯝꯕ ꯑꯣꯏꯕ꯭ꯔꯥ ꯗ꯭ꯌꯨꯇꯤꯒꯨꯝꯕ ꯆꯠꯂꯨꯕꯩꯔꯗꯤ ꯈꯪꯗꯦ꯫
ꯑꯗꯨ ꯑꯗꯨ ꯇꯧꯋꯤꯗ ꯑꯗꯨꯝ ꯍꯔꯛ ꯀ꯭ꯂꯥꯁꯇ ꯂꯥꯛꯑꯒ ꯑꯗꯨꯝ ꯂꯩꯕ ꯈꯛꯇꯤꯅꯦ ꯀꯩꯝꯁꯨ ꯇꯧꯗꯦꯗ꯫
ꯑꯣ ꯑꯗꯨꯅꯦ ꯉꯁꯤꯗꯤ ꯈꯔ ꯂꯣ ꯑꯣꯏꯕꯗꯧꯅ ꯇꯧꯕ ꯍꯥꯏꯇꯥꯔꯦ ꯈꯣꯟꯖꯦ ꯅꯍꯥꯟꯒꯩ ꯌꯥꯝ ꯏꯅꯔꯖꯤꯇꯤꯛ ꯑꯣꯏꯅ ꯉꯥꯡꯕꯅꯦꯕ꯫
ꯉꯍꯥꯟꯉꯩꯗꯤ ꯕꯣꯜꯒꯤ ꯉꯥꯡꯕꯒꯤ ꯏꯅꯔꯖꯤꯇꯤꯛ ꯑꯣꯏꯕ ꯑꯃ ꯑꯣꯏꯔꯄꯅꯦ꯫
ꯑ ꯉꯁꯤꯗꯤ ꯈꯪꯗꯦꯅꯦ ꯑꯗꯨꯅꯦ ꯌꯥꯝ ꯑꯣꯜꯂꯝꯃꯦ ꯌꯥꯝ ꯆꯦꯟꯖ ꯇꯧꯔꯝꯃꯤ ꯍꯥꯏꯇꯥꯔꯦꯅꯦ ꯫
ꯍꯣꯏ ꯃꯤ ꯑꯗꯨꯝ ꯆꯦꯟꯖ ꯇꯧꯋꯤꯅ ꯑꯩꯁꯨ ꯆꯦꯟꯖ ꯇꯧꯒꯦ ꯍꯥꯏꯔꯒ ꯆꯦꯟꯖ ꯇꯧꯗꯦꯗ꯫
ꯎꯝ ꯑꯇꯩꯗꯤ ꯁꯨꯝ ꯍꯥꯏꯗꯤ ꯋꯥꯔꯤ ꯁꯥꯕ ꯀꯥꯟꯗ ꯑꯗꯨꯝ ꯈꯪꯅꯕꯗꯀꯥꯟꯗ ꯑꯗꯨꯝ ꯑꯩ ꯁꯋꯥꯁꯤꯗꯤ ꯃꯍꯥꯛꯅꯤꯅꯦ ꯑꯗꯨꯝ ꯈꯪꯉꯤꯒ ꯑꯩꯗꯤ ꯁꯤꯁꯇꯔ ꯅꯤꯡꯁꯤꯡꯉꯩꯁꯤꯅ ꯁꯤꯁꯇꯔꯅ ꯍꯣꯁꯇꯦꯜ ꯍꯥꯏꯔꯛꯄꯗꯣ꯫ ꯑꯗꯨꯗ ꯁꯨꯝ ꯑꯥꯏꯗꯤꯌꯥ ꯂꯥꯛꯄ ꯍꯥꯏꯇꯥꯔꯦꯅꯦ ꯑꯣ ꯑꯣ ꯑꯗꯨꯗꯤ꯫ ꯑꯗꯨ ꯅꯍꯥꯟꯉꯩꯗꯤ ꯄꯥꯏꯗꯥꯏꯅꯤ ꯍꯧꯖꯤꯛꯀꯥꯟꯗꯤ ꯌꯥꯗ꯭ꯔꯕꯣ꯫
ꯀꯔꯤꯅꯣ꯫
ꯑ ꯅꯍꯥꯟꯒꯩꯗꯤ ꯍꯥꯏꯗꯤ ꯁꯤꯇꯔꯒꯤ ꯇꯥꯏꯃꯤꯡꯁꯤꯕꯨ ꯍꯥꯏꯕꯅꯤꯀꯣ ꯅꯍꯥꯟꯒꯩꯗꯤ ꯑꯗꯨꯝ ꯥꯅꯍꯥꯟꯒꯩ ꯁꯥꯟꯅꯕ ꯃꯇꯝꯗꯗꯤ ꯑꯩꯈꯣꯏ ꯅꯨꯡꯗꯥꯡ ꯗꯨꯝ ꯁꯥꯟꯅꯩꯗꯅ꯫
ꯑꯥ꯫
ꯑꯗꯣ ꯉꯁꯤꯗꯤ ꯍꯧꯖꯤꯛꯀꯥꯟꯗꯤ ꯑꯃꯨꯛ ꯄꯥꯏꯗ꯭ꯔꯕ ꯁꯤꯅꯤ꯫
ꯑꯦ ꯑꯗꯨꯃꯥꯏꯅ ꯇꯧꯋꯦꯗ ꯑꯩ ꯍꯧꯖꯤꯛ ꯇꯨꯝꯅꯤꯡꯉ ꯂꯩꯕꯒꯤ ꯑꯣꯏꯔꯝꯅꯦ ꯑꯩ ꯈꯣꯟꯒꯤ ꯒ ꯆꯦꯟꯁ ꯆꯧ ꯂꯩꯁꯦ꯫
ꯑ ꯗꯨ ꯑꯗꯨꯒꯤ ꯑꯣꯏꯔꯝꯕꯁꯨ ꯌꯥꯏ꯫
ꯎꯝ꯫ ꯈꫭꯏ ꯀꯣꯜ ꯇꯧꯕꯗꯗꯤ ꯅꯨꯡꯗꯥꯡꯗ ꯑꯣꯏꯅ꯫ ꯇꯨꯝꯔ ꯍꯧꯒꯠꯂꯒ ꯐꯝꯃꯒ ꯂꯩꯕ ꯃꯇꯝꯅꯤꯅ ꯇꯨꯝ ꯃꯇꯝꯗꯤ ꯇꯨꯝꯕꯅꯤꯅ ꯑꯩꯒꯤ ꯏꯅꯔꯖꯤꯗꯣ ꯂꯣꯏꯃꯛ ꯄꯨꯔꯛꯈ꯭ꯔꯦ ꯑꯗꯨꯒꯤ ꯉꯥꯡꯕ ꯌꯥꯔꯦꯗ ꯂꯣꯏꯅꯃꯛ ꯏꯅꯔꯖꯤ ꯂꯩꯕꯒꯤ ꯉꯥꯡꯕꯒꯤ ꯑꯣꯏꯔꯝꯅꯤ꯫
ꯑꯣ ꯑꯗꯨꯒꯤ ꯑꯣꯏꯔꯝꯕ ꯇꯥꯔꯦ꯫
ꯅꯣꯏꯗꯤ ꯅꯨꯡꯊꯤꯟꯗ ꯇꯨꯝꯗꯕ꯭ꯔꯣ꯫
ꯑꯁ ꯇꯨꯝꯗ꯭ꯔꯦꯗ ꯁꯤꯁꯇꯔ ꯅꯨꯡꯊꯤꯟꯒꯁꯦ ꯑꯩꯈꯣꯏ ꯇꯨꯝꯗ꯭ꯔꯦ ꯑꯗꯨꯝ ꯊ ꯊꯕꯛ ꯆꯠꯄꯅꯤꯅ ꯑꯗꯨꯝ ꯅꯨꯡꯗꯤꯟ ꯉꯣ ꯇꯨꯝꯗ꯭ꯔꯦ ꯅꯨꯡꯗꯥꯡ ꯍꯂꯛꯑꯒ ꯉꯥꯍꯥꯛ ꯄꯣꯊꯥꯔꯤꯁꯤ ꯅꯠꯇꯅꯀꯣ꯫
ꯑꯣ꯫
ꯎꯝ ꯅꯨꯡꯗꯤꯟꯗꯒꯗꯤ ꯔꯦꯁ ꯇꯧꯗꯦ ꯍꯣꯏ ꯁꯨꯇꯤꯒꯨꯝꯕ ꯀꯥꯟꯗꯗꯤ ꯍꯣꯏ ꯑꯗꯨꯝ ꯄꯣꯊꯥꯏ ꯑꯗꯨꯒ ꯑꯇꯩ ꯑꯇꯩ ꯃꯇꯝꯗꯗꯤ ꯀꯩꯁꯨ ꯇꯨꯝꯗ꯭ꯔꯦ ꯍꯥꯏꯗꯤ ꯊꯕꯛ ꯆꯠꯄꯅꯤꯅ ꯋꯤꯛ ꯑꯃ ꯍꯥꯏꯁꯦ ꯁꯟꯗꯦ ꯈꯛꯇꯅꯤꯗꯅ꯫
ꯎꯝ꯫
ꯑꯗꯨꯅ ꯇꯨꯝꯗ꯭ꯔꯦ ꯁꯨꯝ ꯍꯩꯁꯨ ꯍꯩꯅꯗ꯭ꯔꯦ ꯍꯥꯏꯇꯥꯔꯦꯅꯦ꯫
ꯏ ꯑꯈꯣꯏꯗꯤ ꯑꯁ ꯅꯨꯡꯊꯤꯟꯗꯨ ꯇꯨꯝꯗꯗꯤ ꯂꯣꯏꯔꯦ ꯅꯨꯡꯗꯥꯡꯗ ꯃꯤꯛ ꯁꯥꯒꯠꯄꯅ ꯁꯥꯒꯠꯄꯅ ꯑꯦꯅꯔꯖꯤ ꯁꯨꯛꯂꯩ ꯂꯩꯇꯦ ꯔꯤꯄꯥꯅꯤꯡꯁꯨ ꯌꯥꯝ ꯇꯜꯂꯦ ꯅꯨꯡꯊꯤꯟꯗ ꯇꯨꯝꯗꯗꯤ ꯅꯨꯡꯇꯤ ꯇꯨꯝꯕꯒꯤ ꯑꯣꯏꯔꯝꯒꯅꯦ ꯑꯩꯈꯣꯏꯁꯦ ꯑꯗꯨꯨꯝ ꯇꯨꯝꯗꯗꯤ ꯌꯥꯗꯕꯗꯣ
ꯏꯆꯦ ꯍꯣꯏꯒꯤ ꯍꯣꯁꯇꯦꯜꯗꯤ ꯌꯥꯝ ꯁꯥꯕ꯭ꯔꯣ ꯀꯃꯥꯏꯟ ꯇꯧꯒꯦ
ꯑꯈꯣꯏꯗꯤ ꯌꯥꯝ ꯏꯪꯉꯦ
ꯑꯗꯨꯗꯤ ꯑꯗꯨꯝ ꯅꯨꯡꯉꯥꯏꯔꯝꯒꯅꯤꯗ ꯑꯗꯨꯝ ꯍꯥꯏꯗꯤ ꯁꯥꯝꯃꯔ ꯍꯣꯏꯔꯁꯨ ꯑꯗꯨꯝ
ꯍꯣꯏ ꯑꯗꯨꯝ ꯅꯨꯡꯉꯥꯏꯌꯦ ꯋꯤꯟꯗꯣꯗ ꯑꯗꯨꯝ ꯐꯝꯕ ꯃꯇꯝꯗ ꯅꯨꯡꯁꯤꯠ ꯂꯥꯛꯑꯒ ꯑꯗꯨꯝ ꯅꯨꯡꯉꯥꯏꯌꯦ ꯑꯗꯨꯝ ꯏꯪꯉꯒ ꯅꯈꯣꯏ ꯃꯐꯝꯗꯤ ꯌꯥꯝ ꯁꯥꯕ꯭ꯔꯣ
ꯑꯈꯣꯏꯒꯤꯔꯣ
ꯍꯣꯏ
ꯁꯥꯗꯦꯗ ꯁꯤꯁꯇꯔ ꯑꯩꯈꯣꯏ ꯆꯞ ꯃꯥꯟꯅꯩ ꯑꯦ꯬ꯁꯤ ꯊꯥꯕꯅꯤꯅ ꯑꯗꯨꯝ ꯏꯪꯉꯦ ꯍꯥꯏꯇꯥꯔꯦꯅꯦ ꯀꯣ ꯁꯥꯔꯁꯨ ꯍꯣꯏ ꯑꯗꯨꯒ ꯁꯥꯕ ꯍꯥꯏꯔꯒꯗꯤ ꯍꯣꯏ ꯅꯨꯡꯁꯥꯒꯨꯝꯕꯗ ꯊꯣꯛꯑꯀꯥꯟꯗ ꯈꯔ ꯑꯗꯨꯃꯥꯏꯅꯗꯤ ꯈꯔ ꯁꯥꯏꯀꯣ ꯅ ꯗꯔꯨꯝ ꯃꯅꯨꯡꯗ ꯂꯩꯔꯗꯤ ꯑꯗꯨꯝ ꯀꯩꯅꯣ ꯇꯧꯋꯤꯗ ꯁꯥꯗꯦꯗ
ꯉꯁꯤꯗꯤ ꯅꯨꯡꯁꯥ ꯐꯖꯅ ꯆꯠꯂꯦ ꯇꯣꯛꯑꯦ ꯉꯁꯥꯏꯒꯤ ꯀ꯭ꯂꯥꯁ ꯆꯠꯄ ꯀꯔꯤ ꯀꯥꯟꯗꯤ ꯌꯥꯝ ꯁꯥꯏꯌꯦ
ꯎꯝ ꯍꯧꯖꯤꯛꯇꯤ ꯅꯨꯡꯁꯥ ꯌꯥꯝ ꯁꯥꯕꯅꯦ ꯄꯣꯛꯄ ꯈꯣꯠꯄ ꯌꯥꯝ ꯇꯧꯕꯅꯤ ꯁꯤꯁꯇꯔ ꯍꯣꯏꯗꯤ ꯀꯩꯅꯣ ꯇꯧꯗꯥꯏꯅꯦ ꯍꯥꯏꯗꯤ ꯌꯥꯝꯅ ꯃꯄꯥꯟ ꯊꯣꯛꯇꯕꯒꯤ ꯍꯥꯏꯒꯗ꯭ꯔꯥ ꯔꯨꯝꯗ ꯁꯨꯝ ꯂꯩꯕꯒꯤ ꯌꯥꯝ ꯀꯨꯆꯨꯗꯤ ꯂꯣꯏ ꯉꯧꯁꯣꯛ ꯉꯧꯁꯛ ꯉꯧꯅꯗꯥꯏꯅꯦ ꯁꯤꯁꯇꯔ ꯍꯣꯏꯗꯤ ꯉꯧꯗ꯭ꯔꯣ
ꯑꯁ ꯑꯗꯨꯝ ꯆꯞ ꯃꯥꯟꯅꯩꯗ ꯍꯣꯁꯇꯦꯜ ꯂꯩꯕꯒ ꯂꯩꯇꯕꯒ ꯉꯧꯕꯗꯤ ꯑꯩꯗꯤ ꯍꯥꯏꯕꯗꯤ ꯑꯗꯨꯝ ꯗꯤꯐ꯭ꯔꯦꯟꯁ ꯄꯥꯛ ꯂꯩꯇꯦꯕ
ꯑꯥ
ꯑꯗꯨꯝ ꯉꯧꯊꯣꯛꯑꯦ ꯀꯩꯀꯥ ꯍꯥꯏꯅꯤꯡꯉꯥꯏ ꯂꯩꯇꯦꯕ ꯑꯗꯨꯝ ꯆꯞ ꯃꯥꯟꯅꯩ ꯑꯩꯒꯤ ꯏꯁꯀꯤꯟ ꯀꯂꯔꯗꯨ ꯆꯦꯟꯖ ꯇꯧꯗꯦ ꯄꯥꯛ
ꯑꯥ
ꯃꯤꯗꯤ ꯑꯗꯨꯝ ꯉꯧꯊꯣꯛꯄ ꯀꯩꯀꯥ ꯑꯣꯏꯔꯝꯅꯦ ꯑꯗꯨ ꯑꯣꯏꯔꯁꯨ ꯑꯩꯗꯤ ꯌꯨꯝ ꯆꯠꯂꯒ ꯍꯥꯔ ꯂꯥꯛꯄ ꯃꯇꯝꯁꯨ ꯑꯩꯒꯤ ꯑꯥ ꯏꯁꯀꯤꯟꯗꯤ ꯑꯗꯨꯝ ꯆꯞ ꯃꯥꯟꯅꯩꯌꯦꯕ
ꯑꯥ ꯑꯣ ꯂꯩꯚꯤꯠ
ꯈꯤꯇꯪꯗꯤ ꯇꯣꯉꯥꯜꯂꯝꯕꯁꯨ ꯌꯥꯏ ꯑꯗꯨ ꯑꯣꯏꯔꯁꯨ ꯄꯥꯛ ꯌꯥꯝ ꯇꯣꯉꯥꯟꯕꯗꯤ ꯅꯠꯇꯦ
ꯂꯩꯗꯅ ꯃꯤ ꯈꯔꯗꯤ ꯑꯗꯨꯝ ꯍꯥꯏꯗꯤ ꯀꯃꯥꯏꯟ ꯍꯥꯏꯅꯤ ꯈꯪꯗꯦ ꯑꯩꯁꯨ ꯍꯥꯏꯗꯤ ꯑꯗꯨꯝ ꯀꯨꯆꯨꯁꯦ ꯑꯗꯨꯝ ꯈꯥ ꯀꯝꯄ꯭ꯂꯦꯛꯁꯟ ꯐꯖꯩꯗꯅ ꯃꯣꯏꯁꯦ ꯍꯥꯏꯗꯤ ꯍꯣꯏ ꯑꯁ ꯃꯁꯥꯒꯤ ꯈꯔꯕꯨꯗꯤ ꯑꯗꯨꯝ ꯌꯥꯎꯔꯝꯒꯅꯤ ꯀꯣ
ꯑꯝ ꯑꯗꯨꯝ ꯃꯤ ꯈꯔꯗꯤ ꯂꯩꯗ ꯁꯤꯗꯁꯨ ꯍꯥꯏꯗꯤ ꯁꯤ ꯂꯩꯕ ꯃꯇꯝꯗꯤ ꯌꯥꯝꯅ ꯍꯥꯏꯗꯤ ꯌꯥꯝ ꯉꯧꯗ꯭ꯔꯁꯨ ꯑꯗꯨꯝ ꯉꯧꯔꯒ ꯃꯨꯆꯨ ꯑꯗꯨꯝ ꯐꯖꯕ ꯇꯕ ꯌꯨꯝ ꯀꯩꯀꯥ ꯆꯠꯄ ꯃꯇꯝꯗ ꯑꯗꯨꯝ ꯃꯨꯁꯤꯜꯂꯒ ꯑꯃꯨꯛꯀ ꯂꯥꯛꯄꯗꯣ ꯑꯗꯨꯝ ꯇꯧꯋꯦꯕ
ꯑꯥ
ꯑꯁꯦꯡꯕ ꯀꯂꯔꯗꯣ ꯑꯃꯨꯛꯀ ꯊꯣꯛꯄꯗꯣ
ꯑꯣ
ꯁꯤꯁꯇꯔ ꯍꯣꯏꯗꯤ ꯂꯣꯏ ꯍꯟꯗꯛ ꯍꯟꯛ ꯂꯣꯏꯅꯤ ꯍꯥꯏꯒꯨꯝ ꯍꯥꯏꯗꯥꯏꯅꯦ ꯁꯤꯇꯔ ꯍꯣꯏꯒꯤꯁꯦ
ꯍꯟꯗꯛ ꯂꯣꯏꯔꯔꯣꯏ ꯅꯦꯛꯁ ꯌꯔ ꯅꯦꯛꯁ ꯗꯤꯁ ꯏꯌꯔꯅ ꯁꯦꯀꯦꯟ ꯏꯌꯔ ꯑꯣꯏꯗꯣꯏꯅꯦ ꯑꯗꯨ ꯅꯦꯛꯁꯌꯔ ꯑꯣꯏꯒꯤꯒꯅꯤ
ꯑꯣ ꯁꯤꯁꯇꯔꯁꯦ ꯑꯩꯅ ꯈꯟꯕꯗ ꯀꯩꯅꯣ ꯇꯧꯕꯗꯣ ꯅꯠꯇ꯭ꯔꯣ ꯁꯤꯁꯇꯔꯁꯦ ꯑꯃ ꯅꯍꯥꯟꯃꯨꯛ ꯑꯩ ꯁꯨꯝ ꯅꯤꯡꯁꯤꯡꯉꯛꯄꯗ ꯀꯩꯅꯣ ꯇꯧꯕꯗꯨꯔꯣ ꯑꯥ ꯁꯤꯁꯇꯔꯁꯦ ꯅꯍꯥꯟꯃꯨꯛ ꯑꯃ ꯑꯩꯉꯣꯟꯗ ꯍꯥꯏꯔꯝꯕ ꯑꯥ ꯍꯣꯁꯄꯤꯇꯦꯂꯤꯇꯤꯗ ꯆꯠꯅꯤꯡꯉꯦ ꯇꯧꯔꯝꯕ ꯁꯤꯁꯇꯔꯗꯣ ꯑꯣꯏꯗꯣꯏꯔꯥ
ꯑꯦ ꯑꯗꯨ ꯅꯠꯇꯦ ꯍꯣꯁꯄꯤꯇꯦꯂꯤꯇꯤ ꯅꯠꯇꯦ
ꯑꯃꯁꯨ ꯍꯥꯏꯔꯝꯕꯅꯦꯕ ꯁꯤꯁꯇꯔꯒ ꯆꯞ ꯃꯥꯟꯅꯕ ꯑꯃꯗꯤ ꯂꯩꯌꯦꯕꯀꯣ
ꯑꯣ ꯑꯩꯗꯤ ꯑꯣꯇꯤꯅꯦ
ꯑꯣ ꯃꯥꯅ ꯁꯨꯃꯥꯏꯅ ꯍꯥꯏꯔꯝꯕ ꯑꯩꯁꯨ ꯑꯁ ꯑꯥ ꯃꯥꯁꯤ ꯅꯔꯁꯤꯡꯂ ꯀꯩꯅꯣꯝ ꯀꯩꯅꯣ ꯍꯥꯏꯕꯅꯦ ꯑꯩꯁꯨ ꯀꯥꯎꯔꯦ ꯑꯗꯨꯃꯥꯏꯅꯗꯤ ꯍꯥꯏꯔꯝꯕꯅꯦ
ꯑꯣ
ꯑꯦꯝ ꯕꯤ ꯕꯤ ꯑꯦꯁ ꯇꯝꯁꯤꯔ ꯑꯩꯕꯨ ꯅꯠꯇ꯭ꯔꯒ ꯀꯩꯅꯣꯒꯨꯝꯕ ꯍꯣꯁꯄꯤꯇꯦꯂꯤꯇꯤꯒꯨꯝꯕ ꯆꯠꯁꯤꯔꯥ ꯈꯣꯠꯆꯤꯔꯥꯅ ꯑꯃꯥꯏꯅ ꯑꯃ ꯑꯩꯉꯣꯟꯗꯁꯨ ꯋꯥꯔꯤ ꯁꯥꯟꯅꯕ ꯀꯥꯟꯗ ꯍꯥꯏꯔꯛꯑꯝꯕꯅꯦꯕꯀꯣ ꯑꯗꯨꯗ ꯍꯥꯏꯗꯤ ꯀꯤꯗꯨꯃ ꯂꯥꯏꯟꯗꯣ ꯍꯥꯏꯐꯦꯠ ꯃꯥꯟꯅꯕꯅꯤꯅ ꯑꯩꯉꯣꯟꯗ ꯀꯟꯐ꯭ꯌꯨꯁ ꯆꯠꯕ ꯍꯥꯏꯇꯥꯔꯦꯅꯦ ꯃꯥꯥꯁꯨ ꯑꯗꯨꯃꯥꯏꯅ ꯐꯥꯥꯔꯁ ꯌꯤꯌꯔ ꯀꯥꯔꯦ ꯈꯣꯠꯂꯦ ꯍꯥꯏ ꯑꯃꯥꯏ ꯑꯩꯉꯣꯟꯗꯁꯨ ꯋꯥꯔꯤ ꯁꯥꯔꯛꯑꯝꯕ ꯍꯥꯏ ꯇꯥꯔꯦꯅꯦ ꯑꯗꯣ ꯃꯥꯏꯁꯨ ꯃꯥꯒꯤ ꯀꯦꯔꯤꯌꯔ ꯄ꯭ꯔꯣꯕ꯭ꯂꯦꯝ ꯂꯩ ꯈꯣꯠꯂꯤ ꯑꯗꯨꯃꯥꯏꯅ ꯑꯩꯅꯁꯨ ꯑꯗꯨꯝ ꯐꯖꯅꯗꯤ ꯃꯥꯉꯣꯟꯗ ꯐꯖꯅ ꯒꯥꯏꯗ ꯇꯧꯕꯤꯒꯤꯅꯦꯕ ꯑꯩꯈꯣꯏꯅ ꯈꯪꯕ ꯋꯦꯗ ꯍꯥꯏꯇꯥꯔꯦꯅꯦ
ꯑꯣ
ꯁꯤꯁꯇꯔꯅ ꯌꯥꯝ ꯄꯥꯝꯖꯔꯒꯗꯤ ꯑꯗꯨꯝ ꯁꯤꯁꯇꯔꯒꯤ ꯑꯣꯏꯕ ꯂꯥꯏꯟꯗ ꯑꯗꯨꯝ ꯆꯠꯂꯣ ꯈꯣꯠꯂꯣ ꯀꯥꯏꯅ ꯀꯩꯅꯣꯒꯤꯗꯗꯤ ꯏꯁꯥꯒꯤ ꯆꯣꯏꯁꯅꯗꯤ ꯐꯕꯅꯦ ꯄꯦꯔꯦꯟꯁꯀꯤ ꯆꯣꯏꯁꯄꯨꯗꯤ ꯈꯣꯠꯄꯨꯗꯤ ꯀꯥꯏꯅ ꯁꯨꯃꯥꯏꯅꯕꯨꯗꯤ ꯍꯥꯏꯐꯦꯠ ꯍꯥꯏꯕꯤꯈꯤꯕꯅꯦꯕ
ꯎꯝ
ꯑꯗꯨꯒꯤꯅꯤꯗ ꯁꯤꯁꯇꯔ ꯍꯣꯏꯒꯤꯁꯦ ꯑꯣꯇꯤ ꯍꯥꯏꯕ꯭ꯔꯣ ꯑꯣꯇꯤ ꯍꯥꯏꯁꯤꯅ ꯀꯩ ꯍꯥꯏꯗꯣꯏꯅꯣ
ꯑꯣꯄ꯭ꯔꯦꯁꯟ ꯊꯤꯌꯦꯇꯔ
ꯑꯣ ꯑꯁ ꯑꯗꯨꯗꯤ ꯈꯔ ꯂꯦꯟꯕ ꯈꯣꯠꯄꯒꯤꯅꯤꯅꯦꯀꯣ
ꯍꯣꯏ ꯍꯣꯏ ꯂꯦꯡꯕ ꯀꯩꯀꯥ ꯆꯥꯛ ꯆꯥꯛ ꯆꯩ
ꯍꯣꯏ ꯑꯗꯨꯗꯤ ꯀꯩꯅꯣꯒꯨꯝꯕꯒꯤꯗꯨꯕ ꯁꯔꯖꯔꯤꯒꯨꯝꯕ ꯀꯩꯀꯥ ꯃꯌꯥꯝ ꯂꯣꯏ ꯁꯨꯔꯦꯅꯦꯀꯣ
ꯍꯣꯏ ꯑꯣꯄ꯭ꯔꯦꯁꯟ ꯔꯣꯝꯗ ꯂꯩꯒꯗꯕꯅꯦ ꯑꯈꯣꯏꯅ ꯑꯣꯄ꯭ꯔꯦꯁꯟ ꯂꯣꯝꯗ ꯂꯩꯔꯒ ꯑꯩꯈꯣꯏꯅꯁꯨ ꯑꯗꯨꯝ ꯑꯣ ꯁ꯭ꯇꯤꯆ ꯇꯧꯕꯥ ꯂꯦꯡꯕ ꯀ꯭ꯔꯤꯀꯥ ꯇꯧꯒꯗꯕ ꯑꯗꯨꯒꯨꯝꯕꯗꯣ ꯇꯧꯕ ꯑꯈꯣꯏꯅ
ꯑꯥ
ꯑꯗꯨꯝ ꯑꯗꯨꯝ ꯁꯔꯖꯦꯟꯒ ꯂꯩꯃꯤꯟꯅꯕꯗꯨꯅꯦ ꯑꯈꯣꯏꯗꯤ ꯑꯣꯄ꯭ꯔꯦꯁꯟ ꯔꯨꯝꯗ ꯑꯠ
ꯁꯤꯁꯇꯔ ꯍꯣꯏꯗꯤ ꯏꯟꯇ꯭ꯔꯟ ꯆꯠꯄꯅꯤꯅ ꯑꯗꯨꯝ ꯈꯔꯗꯤ ꯍꯩꯔꯝꯒꯅꯤ ꯈꯜꯂꯦ
ꯑꯩ ꯏꯟꯇ꯭ꯔꯟ ꯆꯠꯄ ꯍꯧꯗ꯭ꯔꯤꯌꯦ ꯑꯩ ꯅꯦꯛꯁ ꯌꯤꯌꯔ ꯏꯟꯇ꯭ꯔꯟ ꯆꯠꯄ ꯍꯧꯅꯤꯌꯦ
ꯑꯣ ꯍꯧꯖꯤꯛꯁꯦ ꯍꯧꯗ꯭ꯔꯤꯕꯥ ꯑꯆꯥ ꯆꯥ ꯑꯃꯁꯤ ꯍꯥꯏꯔꯝꯕꯅꯤꯅꯦ ꯑꯩꯁꯦ ꯉꯥꯎꯔꯦꯅꯦ ꯌꯥꯝ ꯃꯟꯗꯟ ꯑꯃꯁꯨ ꯍꯥꯏꯕꯅꯤ ꯃꯥꯅ ꯍꯟꯗꯛ ꯑꯥꯒꯁꯇ ꯂꯣꯏꯒꯅꯤ ꯈꯣꯠꯀꯅꯤ ꯑꯃꯥꯏꯅ ꯍꯥꯏꯔꯝꯕꯅꯦꯕ
ꯑꯣ ꯑꯣ
ꯑꯗꯨꯗ ꯑꯩꯁꯨ
ꯃꯤꯁꯇꯦꯀꯦꯟ ꯑꯣꯏꯕ ꯃꯥꯜꯂꯦ
ꯑꯥ ꯑꯣꯏꯔꯝꯗꯧ ꯃꯥꯜꯂꯦ ꯍꯥꯏꯗꯤ ꯌꯥꯝꯕꯅꯤꯅ ꯍꯥꯏꯇꯥꯔꯦꯅꯦꯀꯣ ꯑꯗꯨ ꯑꯁ ꯑꯗꯨꯅ ꯀꯟꯐꯨꯏꯁ ꯀꯟꯐ꯭ꯌꯨꯏꯁ ꯆꯠꯄ ꯍꯥꯏꯇꯥꯔꯦ ꯑꯩꯉꯣꯟꯗꯁꯨ ꯍꯣꯏ ꯑꯃ ꯑꯃꯕꯨ ꯑꯣꯏꯔꯦ ꯑꯃꯕꯨ ꯑꯣꯏꯔꯦ ꯑꯗꯨꯝ ꯌꯥꯝꯕꯩꯅꯤ ꯈꯟꯅꯔꯁꯤ
ꯎꯝ ꯑꯥ ꯈꯪꯗ꯭ꯔꯦꯗ ꯊꯕꯛꯁꯦ
ꯊꯕꯛꯁꯦ ꯈꯪꯗꯦ ꯁꯤꯁꯇ꯭ꯔ ꯑꯗꯨꯝ ꯑꯋꯥꯕ ꯅꯨꯡꯉꯥꯏꯕꯗꯤ ꯂꯣꯏ ꯂꯩꯕꯅꯦ
ꯑꯗꯨꯅꯦ ꯄꯨꯟꯁꯤ ꯑꯗꯨꯅꯦ ꯄꯨꯟꯁꯤ ꯍꯥꯏꯖꯦ
ꯃꯥꯅꯦ ꯃꯥꯅꯦ ꯑꯋꯥꯕ ꯑꯞꯁ ꯑꯦꯟ ꯗꯥꯎꯟꯁ ꯍꯥꯏ ꯇꯥꯕꯅꯤꯅꯦꯀꯣ ꯏꯁꯇ꯭ꯔꯗꯤ ꯀꯩꯅꯣ ꯀꯩꯒꯨꯝꯕꯗꯤ ꯀꯩꯀꯩꯗꯤ ꯄ꯭ꯂꯥꯟ ꯇꯧꯒꯦ ꯂꯣꯏꯔꯒ ꯑꯗꯨꯝ ꯑꯗꯨ ꯑꯗꯨꯝ
ꯑ ꯑꯩ ꯍꯣꯁꯄꯤꯇꯥꯜ ꯒꯣꯜꯃꯦꯟꯒꯤ ꯆꯪꯅꯤꯡꯉꯦ ꯑꯗꯨꯒ ꯈꯪꯗꯦ ꯔꯤꯝꯁꯀꯨꯝꯕꯁꯨ ꯑꯩꯗꯤ ꯔꯤꯝꯁꯒꯤ ꯃꯅꯥꯛꯇ ꯂꯩꯌꯦꯕꯀꯣ
ꯑꯥ
ꯔꯤꯝꯁꯀꯨꯝꯕꯗꯤ ꯑꯩꯈꯣꯏ ꯕ꯭ꯂꯠ ꯗꯣꯅꯦꯁꯟ ꯀꯩꯀꯥ ꯄꯤꯕꯗꯤ ꯑꯩꯈꯣꯏ ꯑꯗꯨꯝ ꯂꯥꯏꯟ ꯂꯩꯅꯩꯌꯦ ꯔꯤ ꯑꯦ ꯔꯤꯝꯁ ꯅꯠꯇꯦ ꯖꯤꯅꯤꯝꯁꯀꯥ
ꯑꯥ
ꯑꯗꯣ ꯖꯤꯅꯤꯝꯁꯀꯁꯨ ꯑꯗꯨꯝ ꯆꯪꯅꯤꯡꯉꯦ ꯑꯗꯨ ꯑꯣꯏꯔꯁꯨ ꯔꯤꯝꯁꯇꯤ ꯁꯦꯟꯇ꯭ꯔꯦꯜ ꯑꯣꯏꯕꯅꯤꯅꯀꯣ ꯍꯥꯏꯗꯤ ꯈꯪꯗꯦ ꯑꯗꯨꯉꯣꯟꯗ ꯃꯥꯝꯃ ꯃꯈꯣꯏꯖꯨ ꯋꯥꯔꯤ ꯁꯥꯅꯔꯒ ꯂꯩꯌꯦ ꯑꯗꯨꯝ ꯑꯁꯣꯝ ꯁꯥꯏꯠ ꯆꯪꯅꯤꯡꯉꯦ ꯀꯩꯀꯥ ꯍꯥꯏꯕ ꯃꯇꯝꯗ ꯅꯪꯒꯤ ꯊꯕꯛꯇꯣ ꯐꯖꯅ ꯂꯣꯏꯔꯒ ꯑꯗꯨ ꯃꯇꯨꯡꯗ ꯋꯥꯔꯤ ꯁꯅꯥꯁꯦ ꯍꯥꯏꯕ ꯃꯈꯣꯏꯗꯣ ꯍꯧꯖꯤꯛꯇꯤ ꯉꯜꯂꯦ ꯂꯨꯢꯀ ꯍꯥꯏ ꯑꯗꯨ ꯈꯪꯗ꯭ꯔ‌ꯦ ꯔꯤꯝꯁ ꯑꯣ ꯖꯤꯅꯤꯝꯁꯇꯗꯤ ꯑꯩꯈꯣꯏꯒꯤ ꯁꯤꯅꯤꯌ꯭ꯔ ꯃꯈꯣꯏꯁꯨ ꯑꯗꯨꯝ ꯆꯪꯉꯦ ꯔꯤꯝꯁ ꯖꯤꯅꯤꯝꯁꯇꯗꯤ ꯍꯥꯏꯗꯤ ꯑ ꯈꯣꯏꯒꯤꯃꯨꯛ ꯎꯖꯥꯒ ꯃꯈꯣꯏꯗꯣ ꯂꯥꯏꯟ ꯈꯤꯇꯪ ꯂꯩꯅꯕ ꯃꯥꯜꯂꯦ ꯍꯥꯏꯗꯤ ꯑꯈꯣꯏꯁꯨ ꯕ꯭ꯂꯠ ꯗꯣꯅꯦꯁꯟ ꯀꯩꯀꯥ ꯄꯤꯕꯅꯤꯅꯀꯣ
ꯑꯥ
ꯎꯝ ꯑꯗꯣ ꯈꯪꯗ꯭ꯔꯤ
ꯌꯥꯏꯌꯦ ꯌꯥꯏꯌꯦ ꯁꯤꯁꯇ꯭ꯔ ꯑꯣꯏꯔꯛꯑꯣ ꯀꯩꯅꯣ ꯑꯈꯣꯏꯖꯨ ꯍꯌꯦꯡ ꯁꯤꯁꯇ꯭ꯔ ꯍꯣꯏꯗ ꯗ꯭ꯔꯀꯥꯔ ꯂꯩꯔꯗꯤ ꯍꯦꯜꯞ ꯇꯧꯔꯛꯄ ꯌꯥꯏ ꯍ‌ꯦꯜꯠ ꯅꯤꯔꯛꯄ ꯌꯥꯏꯗꯅ ꯌꯥꯏꯅꯦ ꯌꯥꯏꯅꯦ ꯁꯤꯁꯇ꯭ꯔ ꯍꯣꯏꯅ ꯍꯌꯦꯡ ꯅꯥꯍꯟꯗꯅ ꯐꯣꯠꯂꯛꯄ ꯇꯥꯕ
ꯎꯝ ꯍꯥꯏꯗꯤ ꯅꯍꯣꯏ ꯅꯨꯄꯥꯗꯤ ꯀꯅꯥ ꯀꯔꯤ ꯈꯪꯅꯤ ꯀ꯭ꯔꯤꯛ ꯒꯥꯔꯤ ꯀ꯭ꯔꯤꯀꯥ ꯊꯧꯕꯅꯤꯅ ꯑꯦꯛꯁꯤꯗꯦꯟ ꯀꯩꯀꯥ ꯊꯣꯛꯄ ꯃꯇꯝꯗ ꯑꯩ ꯐꯣꯠꯄꯤꯒꯦ ꯂꯥꯎ
ꯎꯝ ꯑꯩꯁꯨ ꯀꯩꯅꯣꯝꯃꯗꯤ ꯇꯧꯕ ꯌꯥꯎꯈ꯭ꯔꯦ ꯑꯥ ꯀꯩ ꯍꯥꯏꯅꯤ ꯑꯣꯄꯔꯦꯁꯟꯒꯨꯝꯕꯁꯨ ꯑꯗꯨꯝ ꯇꯧꯈ꯭ꯔꯦ
ꯃꯥꯏꯅ꯭ꯔꯕꯨꯗꯤ ꯃꯥꯏꯅ꯭ꯔꯅ‌ꯦ ꯀꯩꯅꯣꯕꯨꯗꯤ ꯅꯠꯇꯦ ꯑꯥ ꯃꯦꯖ꯭ꯔꯕꯨꯗꯤ ꯑꯣꯏꯗ꯭ꯔꯦ ꯔꯤꯝꯁꯇꯕꯨꯗꯤ ꯇꯧꯒꯤ ꯍꯥꯏꯇꯥꯔꯦ ꯁꯤꯇ꯭ꯔꯍ‌ꯣꯏꯒꯨꯝꯕꯁꯨ ꯑꯗꯨꯝ ꯊꯦꯡꯅꯩ ꯍꯥꯏꯇꯥꯔꯦꯅꯦꯀꯣ ꯑꯩꯈꯣꯏꯅ ꯃꯇꯝꯗꯨꯗ ꯆꯠꯄꯗꯁꯨ
ꯑꯈꯣꯏꯅꯤ ꯁꯛ ꯊꯦꯡꯅ ꯁꯛ ꯈꯪꯅꯔꯗꯨ ꯃꯇꯝꯗꯤ ꯅꯪ ꯗꯨꯃꯨꯛ ꯑꯃꯨꯛ ꯑꯥ ꯑꯗꯨꯝ ꯑꯥ ꯑꯥ ꯏꯐ ꯑꯈꯣꯏꯅ ꯂꯥꯛꯀꯤ ꯑꯣꯏꯔꯗꯤ ꯑꯗꯨꯝ ꯊꯦꯡꯅꯕ ꯃꯇꯝꯁꯨ ꯂꯩ ꯂꯩꯔꯝꯅꯦ ꯑꯗꯨ ꯑꯣꯏꯔꯁꯨ ꯑꯩꯈꯣꯏꯅꯤ ꯁꯛꯊ‌ꯦꯛ ꯈꯪꯗꯝꯅꯤꯅ ꯑꯗꯨꯝ ꯑꯩ ꯅꯪꯒꯤ ꯈꯣꯟꯗꯤ ꯈꯪ ꯈꯪ ꯈꯪꯅꯤꯡꯉꯥꯏ ꯇꯧꯒꯦ ꯑꯗꯨ ꯑꯣꯏꯔꯗꯤ ꯁꯤ ꯕ꯭ꯔꯥꯗ꯭ꯔꯗꯣ ꯅꯠꯇ꯭ꯔꯣ ꯍꯥꯏꯔꯒ
ꯈꯪꯉꯝꯕꯁꯨ ꯌꯥꯏꯗ ꯑꯗꯨꯕꯨꯗꯤ ꯈꯪꯗꯦ ꯁꯨꯝ ꯊꯦꯡꯅꯔꯝꯕꯁꯨ ꯌꯥꯏ ꯑꯗꯨꯗꯤ ꯃꯅꯤꯄꯨꯔꯗ ꯂꯩꯕ ꯉꯥꯛꯇꯅꯤꯗꯣ
ꯍꯣꯏ ꯇꯤꯁꯨ ꯈꯪꯗꯦ ꯀꯔꯤ ꯊꯣꯛꯇꯣꯏꯅꯣ ꯃꯅꯤꯄꯨꯔꯗꯤ ꯈꯨꯗꯛ ꯈꯨꯗꯛꯇꯒꯤ ꯊꯣꯛꯄ ꯊꯛ ꯊꯕꯛꯅꯤꯅ ꯃꯅꯤꯄꯨꯔꯗꯤ
ꯑꯣ ꯑꯗꯣ ꯁꯤꯁꯇ꯭ꯔꯁꯦ ꯀꯩꯅꯣꯗ ꯔꯤꯝꯁꯀꯨꯝꯕꯗ ꯄ꯭ꯂꯥꯟ ꯇꯧꯏꯅꯦꯕꯀꯣ
ꯎꯝ
ꯌꯥꯏ ꯌꯥꯏ ꯁꯤꯁꯇ꯭ꯔ ꯑꯗꯨꯁꯨꯗꯨꯛ
ꯏꯟꯇꯔꯟ ꯀꯩꯀꯥ ꯆꯠꯄꯗꯤ ꯄ꯭ꯔꯥꯏꯚꯦꯠꯇꯗꯒꯤ ꯑꯗꯨꯝ ꯇꯧꯈ꯭ꯔꯒꯦ ꯍꯥꯏꯗꯤ ꯒꯣꯔꯃꯦꯟ ꯑꯣꯏꯕꯅꯤꯅ ꯒꯣꯔꯃꯦꯟꯒꯤ ꯄꯛ ꯍꯥꯏꯗꯤ ꯃꯔꯨ ꯑꯣꯏꯅ ꯑꯈꯣꯏꯕꯨꯗꯤ ꯒꯣꯔꯃꯦꯟ ꯒꯣꯔꯃꯦꯟꯗꯤ ꯑꯗꯨꯝ ꯈꯪꯉꯤꯅ ꯑꯗꯨꯝ ꯑꯦꯇꯦꯟꯁꯟ ꯄꯤꯗꯕ ꯀꯔꯤꯀꯥ ꯇꯧꯕꯅꯤꯅ ꯑꯥ ꯍꯥꯏꯗꯤ ꯏꯟꯇꯔꯟꯗꯗꯤ ꯑꯩ ꯀꯔꯤꯅꯣ ꯎꯝ ꯑꯣ ꯄ꯭ꯔꯥꯏꯚꯦꯠꯇ ꯇꯧꯅꯤꯡꯉꯦ ꯑꯩꯗꯤ ꯆꯠꯄ ꯀ꯭ꯔꯤꯀꯥ ꯇꯧꯕꯗꯣ ꯍꯥꯏꯗꯤ
ꯎꯝ
ꯄ꯭ꯔꯥꯏꯚꯦꯠꯇꯤ ꯐꯖꯅ ꯇꯥꯛꯄꯤꯕꯅꯤꯅ ꯀꯣ
ꯃꯥꯅꯤ ꯃꯥꯅꯤ ꯃꯣꯏꯒꯤ ꯀꯩ ꯍꯥꯏꯅꯤ ꯁꯥꯔꯚꯤꯁꯇꯣ ꯈꯦꯠꯅꯔꯛꯄꯗꯣ
ꯑꯣ